ꯇꯥꯏꯀꯣ
ꯇꯥꯏ
ꯀꯣꯛꯁꯦ ꯌꯥꯗ ꯍꯦꯒꯦ ꯏꯁꯇ꯭ꯔꯤ ꯀꯟꯕꯒꯤ
ꯆꯥꯛꯇꯣ ꯐꯖꯅ ꯃꯇꯝꯗ ꯆꯥꯛꯑꯣ
ꯆꯥꯔꯁꯨ ꯁꯨꯃꯥꯏꯅ ꯂꯩꯅꯤ ꯍꯥꯏꯗꯤ ꯈꯪꯗꯦꯗ ꯏꯁꯤꯡꯁꯨ ꯌꯥꯝ ꯊꯥꯛꯄꯅꯦ ꯍꯥꯒꯠꯆꯕ ꯍꯥꯒꯠꯆꯕꯗꯣ
ꯑꯩꯩꯁꯨꯅꯦ ꯔꯥꯡꯗꯣꯁ ꯊꯨꯟꯗꯣꯛ ꯈꯣꯛꯄꯤꯕꯒꯤꯀꯣ ꯍꯒꯥꯠ ꯆꯥꯕ ꯋꯥꯔꯦ
ꯑꯩꯈꯣꯏꯒꯤ ꯂꯣꯀꯦꯜꯒꯤ ꯃꯍꯥꯎ ꯂꯩꯕ꯭ꯔꯥ ꯑꯗꯣ
ꯎꯝ ꯆꯞ ꯃꯅ
ꯑ ꯑ ꯏꯔꯣꯏ ꯆꯥꯛꯌꯦꯡ ꯉꯔꯥꯡꯒꯤ ꯈꯔ ꯂꯦꯝꯕꯗꯣ
ꯎꯝ
ꯈꯩꯔꯤ ꯐ꯭ꯔꯥꯏꯁ ꯆꯥꯏ ꯄ꯭ꯔꯥꯏ ꯄ꯭ꯔꯥꯏ
ꯊꯨꯟ ꯈꯛꯇ
ꯍꯣꯏ ꯌꯥꯝ ꯍꯥꯎꯋꯦ ꯑꯩꯁꯨ ꯏꯟꯇꯔꯅꯦꯠꯗ ꯌꯦꯡꯉ
ꯁꯣꯏꯕꯨꯝ ꯂꯩꯔꯗꯤ ꯐꯥꯗꯣꯏꯕ ꯁꯣꯏꯕꯨꯝ ꯍꯥꯞꯄꯗꯤ ꯑ ꯁꯣꯏꯕꯨꯝ ꯅꯠꯇꯦ ꯁꯣꯏꯕꯨꯝ ꯅꯠ ꯇꯦ ꯑꯩ ꯍꯥꯏꯅꯤꯡꯕꯁꯦ ꯁꯥ ꯍꯥꯏꯕꯅꯤ ꯁꯥꯁꯥ
ꯍꯣꯏ ꯍꯣꯏ
ꯍꯧꯖꯤꯛ ꯗꯗꯤ ꯃꯦꯁꯀꯤ
ꯍꯣꯏ ꯐꯥꯏ ꯂꯥꯏꯇꯦ ꯊꯥꯗꯤ ꯂꯣꯏ ꯗꯔꯦ ꯄꯩꯁꯥ ꯑꯃꯨꯛ ꯅꯪꯗꯤ ꯅꯥꯍꯥꯟꯒꯩꯅꯤꯅ
ꯑꯁ ꯄꯩꯁꯥ ꯑꯃꯨꯛ ꯀꯟꯅꯤꯉꯥꯏꯗ
ꯄꯩꯥ ꯂꯣꯏꯔ ꯄꯩꯁꯥ ꯂꯣꯏꯕꯁꯤ ꯅꯨꯡꯉꯥꯏꯇꯕꯅꯤ ꯀꯥꯏꯕꯅꯤ
ꯍꯣꯏ
ꯂꯣꯏꯔꯗꯤ ꯍꯪꯕꯗꯣ ꯈꯔ ꯅꯨꯡꯉꯥꯏꯕ ꯎꯝ ꯈꯪꯈꯥꯟꯒ ꯉꯔꯥꯡ ꯀꯣꯜ ꯇꯥꯎꯔꯒ ꯀꯣ ꯈꯥꯟ ꯈ꯭ꯋꯥꯟꯒꯤ ꯃꯆꯦꯗꯣ ꯁꯤꯁꯥꯔ ꯃꯥꯙꯞ ꯎꯝ ꯑꯩꯈꯣꯏꯗꯤ ꯋꯥꯔꯤ ꯁꯥꯗꯕꯅꯤꯅꯀꯣ ꯅꯍꯥꯟ ꯑ ꯏꯟꯅꯗ ꯑꯩꯒꯤꯅ ꯎꯔꯤ ꯂꯩ ꯏꯗꯨꯕ
ꯑꯩ ꯈ꯭ꯣꯟꯁꯨ ꯍꯦꯔꯥ ꯑꯦ ꯃꯥ ꯃꯉꯣꯟꯗꯁꯨ ꯑꯗꯨ ꯀꯣ ꯑꯗꯨꯝ ꯇꯧꯔꯛ ꯣꯏ ꯌꯥꯏꯌꯦ
ꯎꯝ ꯇꯥꯎ ꯅ ꯑꯣ ꯑꯅꯤꯔꯛ ꯇꯧꯔꯦ ꯑꯩꯈꯣꯏ ꯉꯔꯥꯡ ꯑꯕꯣ ꯝ ꯎꯝ ꯎ
ꯅꯝꯕꯗꯨ ꯉꯪ ꯇꯔꯦ
ꯒꯦꯟ ꯇꯥꯔꯗꯤ ꯂꯣꯏꯔꯦ ꯑꯩꯈꯣꯏ ꯑ ꯑꯦ ꯉꯔꯥꯡ ꯐꯣꯡ ꯐꯣꯡ ꯁꯨ ꯎꯝ ꯑꯍꯨꯝ ꯃꯔꯤ ꯇꯥꯎꯋꯦꯕ ꯅꯗꯕꯤꯔꯒ ꯆ ꯆꯥꯕ ꯀꯥꯟꯗ ꯑꯩꯅ ꯀꯣ ꯇꯥꯄ ꯏꯗꯕꯤꯗꯤ ꯇꯨꯃꯤꯟꯅ ꯂꯩꯏ ꯑꯩꯗꯤ ꯃꯥ ꯐꯥꯒꯤ ꯇꯥꯎꯔꯒ ꯅꯣꯒꯗ꯭ꯔꯅ ꯈꯕ ꯑꯗꯨ ꯃꯥ ꯀꯔꯤꯁꯨ ꯍꯥꯏꯗ꯭ꯔꯕꯥꯗ ꯇꯨꯃꯤꯟꯅ ꯂꯩꯔꯒ ꯆꯥꯛ ꯆꯥꯔ ꯂꯩ ꯑꯣꯏꯣꯏꯅꯤ
ꯃꯣꯏ ꯑꯗꯨꯒꯤ ꯗ
ꯍꯥ
ꯑꯗꯨꯝ ꯇꯤꯟꯅꯕ꯭ꯔꯥ ꯍꯥꯏꯕ
ꯍꯣꯏꯅꯦ ꯆꯥꯛꯁꯨ ꯃꯣꯔꯅꯤꯡ ꯏꯚꯤꯅꯤꯡꯅ ꯆꯥꯃꯤꯟꯅꯕꯅꯦ ꯇꯤꯟꯅꯈ꯭ꯔꯕꯅꯤ ꯃꯣꯏꯗꯣ ꯁꯤꯕꯂꯤꯡꯁ ꯑꯣꯏꯈ꯭ꯔꯕꯅꯤ ꯃꯥꯒꯤ ꯏꯆꯦꯜꯒꯨꯝꯕ ꯑꯗꯨꯝ ꯈꯟꯕꯅꯤ ꯍꯧꯖꯤꯛꯀꯥꯟ ꯃꯔꯤ ꯂꯩꯥꯇꯦꯗ ꯅꯨꯄꯥ ꯅꯨꯄꯤꯒꯤꯗꯤ ꯏ ꯆꯝ ꯆꯝꯔꯒꯀꯣ
ꯕ ꯉꯝꯗꯦ
ꯍꯣꯏ ꯅꯦꯅꯥ
ꯑꯗꯨꯗꯤ ꯔꯤꯜ ꯑꯣꯏꯗꯕꯁꯨ ꯅꯠꯇꯦꯀꯣ ꯆꯦꯛꯁꯤꯟꯒꯗ
ꯈꯪꯗꯦꯗ ꯎꯝ ꯆꯨꯝꯃꯦ ꯅꯨꯡꯉꯥꯏꯕ ꯆꯣ ꯗꯦꯕꯤꯗꯣ ꯁꯝ ꯀꯥꯛꯈ꯭ꯔꯒꯦ ꯑ ꯁꯝ ꯀꯥꯞꯄꯒꯤ ꯃꯥꯒꯤ ꯁꯝ ꯀꯥꯞꯄꯒꯤ ꯁꯤꯄꯥꯏ ꯃꯥꯟ ꯍꯣꯏ ꯅꯣꯏꯁꯨ ꯅꯣꯏꯑꯦ ꯌꯨꯝꯗꯅ ꯂꯩꯕꯒꯤ ꯂꯩꯃꯟꯕꯒꯤ ꯃꯥꯟꯅꯤ ꯃꯥꯗꯣ ꯑꯦꯛꯖꯥꯝ ꯊꯥꯅꯤꯉꯥꯏ ꯁꯤꯐꯥꯏꯒꯤꯀꯣ ꯃꯆꯤꯡ ꯅꯥꯏꯔꯒ ꯍꯧꯖꯤꯛꯀꯥꯟꯗꯤ ꯇꯣꯛꯈ꯭ꯔꯦ
ꯑꯥ
ꯄꯔꯥꯛ ꯄꯥꯔꯒ ꯂꯩꯕ ꯃꯥꯜꯂꯦ ꯃꯥꯗꯣ ꯑꯦꯛꯖꯥꯝ ꯉꯥꯏꯔꯒ
ꯑꯣ
ꯍꯥ ꯎꯝ ꯃꯥꯒꯤ ꯅꯨꯄꯤ ꯃꯁꯥ ꯈꯪꯕ꯭ꯔꯥꯅ
ꯈꯥꯡꯉꯦ ꯈꯪꯉꯦ ꯅꯪ ꯍꯥꯏꯩꯈꯤꯕꯗꯣ ꯅꯍꯥꯟ ꯏꯁꯥ ꯁꯛꯄ ꯅꯨꯄꯤꯗ ꯑ ꯑꯩꯈꯣꯏꯒꯤ ꯁꯤꯅꯤꯌꯔꯅꯤ ꯑꯗꯣ
ꯎꯝ ꯔꯤꯈꯤ ꯍꯥꯏꯅꯦ ꯔꯤꯈꯤꯅꯦ ꯃꯥꯗꯣ
ꯑꯗꯨ ꯑꯣꯏꯔꯗꯤ ꯄꯥꯟ ꯃꯥꯏ ꯑꯣꯏꯔꯝꯒꯅꯤ
ꯄꯥꯟꯃꯔꯤꯈꯤꯒ ꯄꯥꯟꯕ ꯆꯥꯞ ꯃꯥꯟꯅꯕ꯭ꯔꯥ
ꯑ ꯄꯥꯟ ꯃ ꯍꯣꯏ ꯑꯗꯨ ꯃꯥꯗꯣ ꯃꯣꯏꯗꯣ ꯑꯗꯨꯝ ꯐꯤ ꯍꯥꯞꯅꯦꯕ
ꯑꯣ
ꯑꯩ ꯏꯃꯥꯥꯟꯅꯕꯤ ꯆꯞ ꯃꯥꯟꯅꯩꯕ
ꯎꯝ ꯍꯥꯏ ꯀꯪ ꯃꯤꯅꯤꯡꯔꯈꯪꯗꯦꯗ
ꯀꯗꯁ
ꯎꯝ ꯑꯁ ꯃꯤ ꯌꯥꯝꯂ ꯋꯥ ꯏꯀꯥꯏꯗ
ꯍꯣꯏꯗꯣ ꯀꯣꯜ ꯌꯥꯝ ꯇꯥꯎꯈ꯭ꯔꯕ ꯃꯥꯜꯂꯦ
ꯂꯣꯏꯔꯦ ꯀꯨꯟ ꯁꯨꯅꯤꯉꯥꯏ ꯇꯥꯎꯔꯅꯤ ꯍꯥꯏꯕꯅꯤ ꯅꯣꯏꯗ ꯆꯞ ꯆꯥꯅ ꯇꯧꯔꯒꯦ ꯍꯥꯏꯅꯦ ꯃꯣꯏ
ꯑꯩꯁꯨ ꯉꯁꯤꯗꯤ ꯐꯣꯟꯗꯣ ꯀꯣꯜ ꯇꯧꯔꯛꯀꯦ
ꯇꯔꯣ ꯆꯦꯡꯗꯁꯨ ꯍꯥꯏꯈ꯭ꯔꯣ ꯍꯥꯏꯕꯅꯤꯗ ꯃꯥꯗꯤꯔꯤꯅꯇꯁꯨ ꯇꯥꯎꯗꯅ ꯍꯧꯖꯤꯛ ꯀꯥꯟꯗꯤ ꯑꯩꯁꯨ ꯍꯥꯏꯕ ꯌꯥꯏꯌꯦ ꯍꯥꯥ
ꯑꯗꯣ
ꯑꯥ ꯎꯝ ꯅꯈꯣꯟ ꯕꯖꯥꯅ ꯇꯥꯗꯦ
ꯍꯗꯨ ꯀꯥꯟꯗꯅ ꯂꯥꯛꯀꯅꯤ ꯍꯥꯏꯕ꯭ꯔꯥ ꯍꯥꯏꯕ ꯍꯥꯏ
ꯏꯝꯐꯥꯜꯗ ꯃꯥꯗꯣ ꯁꯣꯔ ꯇꯥꯎꯗꯕꯅꯦ ꯏꯔꯥꯡ ꯌꯥꯝ ꯂꯥꯏꯕꯒꯤꯀꯣ ꯏꯝꯐꯥꯜꯗ ꯂꯩꯅꯤꯡꯗꯕ ꯍꯥꯎꯔꯦ ꯍꯥꯏꯔꯅꯤ ꯃꯥꯗꯣ ꯀꯤꯔꯦ ꯍꯥꯏꯔꯅꯤ
ꯎꯝ ꯍꯥꯟ ꯃꯥꯒꯤꯦ ꯑꯗꯣ ꯃꯥꯒꯤ ꯕꯦꯁ ꯂꯥꯏꯕꯒꯤꯀꯣ ꯑꯃꯨꯛꯀꯦ ꯍꯥꯏꯕꯅꯦꯕ ꯁꯦꯀꯦꯟ ꯄꯥꯏꯁ ꯌꯥꯎꯁ ꯑ ꯑꯗꯨꯣ ꯃꯥꯒꯤ ꯕꯤ ꯇꯥꯎꯈ꯭ꯔꯕꯅꯦꯕ
ꯎꯝ
ꯎ ꯌꯥꯎꯗꯕꯒꯤ ꯃꯥꯗꯣ ꯁꯦꯀꯦꯟ ꯆꯖꯋꯥꯗꯦ
ꯑ ꯑꯣ
ꯀꯩꯁꯨ ꯌꯥꯎꯣ
ꯀꯩꯅꯣ ꯍꯌꯦ ꯅꯪꯒꯤ ꯅꯦꯠꯋꯔꯛꯁꯦ ꯐꯠ ꯍꯦ ꯎ ꯈꯕꯔ ꯈ ꯃꯥ
ꯑꯩꯒꯤ ꯑꯔꯃꯟ
ꯐꯣꯔꯖꯤ ꯈꯥꯛꯇꯥꯔꯣ ꯀꯨꯁ꯭ ꯎꯝ ꯃꯥ ꯃꯥꯗꯣ ꯑꯦꯝ ꯌ ꯑꯣꯗ ꯂꯥꯏꯔꯅꯤ ꯍꯥꯏꯕ꯭ꯔꯣ ꯅꯠꯇ꯭ꯔꯥ ꯅꯠꯇ꯭ꯔꯒ ꯑ ꯆꯥꯏ ꯆꯣꯡꯒ ꯆꯞ ꯃꯥꯟꯅꯕ꯭ꯔꯥ
ꯎꯝ
ꯕ ꯂꯅꯦ ꯏꯅꯥꯎ
ꯍꯣꯏ ꯃꯥꯗꯣ ꯕꯦꯗ ꯇ꯭ꯔꯥꯏ ꯇꯧꯅꯦꯕ
ꯎ ꯆꯥ
ꯊꯣꯛꯇꯔꯒ ꯑꯃꯨꯛꯀ ꯃꯣꯢ ꯀꯣ ꯇꯧꯔꯛꯑꯒ ꯂꯥꯛꯑꯣ ꯀꯣꯜ ꯇꯧꯔꯒꯦ ꯃꯣꯏ ꯀꯗ ꯀ ꯇꯥꯗ꯭ꯔꯦ
ꯃꯣꯏ ꯃꯣꯏꯒꯤꯁꯦ ꯍꯦ ꯑꯦꯛꯖꯥꯝꯗꯣ ꯊꯣꯔꯗꯤ ꯀꫭ ꯏꯟꯇ꯭ꯔꯥꯟꯁꯁꯨ ꯊꯣꯛꯑꯗꯤ ꯃꯣꯏ ꯁꯦ ꯃꯁꯇꯥꯔ ꯑꯣꯏꯒꯗ꯭ꯔꯥ ꯇꯥꯝꯅꯤꯡꯉꯥꯏꯗꯣ
ꯑꯦ ꯕꯤ ꯑꯦꯠ
ꯍꯥꯥ
ꯃꯁꯇꯥꯔꯒ ꯆꯞ ꯃꯥꯟꯅꯩ ꯌꯥꯒꯅꯤꯌꯦ ꯍꯥꯏꯗꯤ ꯑꯩꯈꯣꯏꯁꯨ ꯄꯤꯌꯦ ꯑꯣꯏꯗ ꯕꯤ ꯑꯦ ꯃꯊꯥꯡ ꯎ ꯑꯩꯈꯣꯏꯁꯨ ꯂꯥꯏꯔꯤꯛꯅ ꯃꯥꯁꯇꯥꯔ ꯃꯥꯗꯤ ꯕꯤ ꯑꯦ ꯕꯤ ꯑꯦ ꯕꯤꯑꯦꯗꯤ ꯂꯣꯏꯒ꯭ꯔꯕꯅꯦꯕ ꯕꯤ ꯁꯤꯑꯦ ꯍꯥꯏꯅꯀꯣ
ꯎꯝ ꯑꯦꯝ ꯁꯤ ꯑꯦ ꯑ ꯍꯗ ꯁꯤꯂꯥꯏ ꯇꯔꯗꯅ ꯃꯣꯏꯒꯤꯗꯤ ꯏꯁꯀꯣꯞ ꯌꯥꯝ ꯂꯥꯛꯒꯅꯤꯕ ꯂꯥꯛꯒꯅꯤꯗ ꯃꯣꯏꯒꯤ ꯂꯥꯏꯟꯗꯣ ꯃꯤ ꯆꯠꯄ
ꯄꯥꯛ ꯃꯣꯏ ꯇꯝꯗꯦꯕ ꯎꯝ
ꯎꯝ ꯐꯔꯦꯀꯣ ꯑꯗꯨꯗꯤ ꯊꯃꯦ
ꯋꯥꯏ
ꯎꯝ